ꯏ
ꯏꯃꯥꯟꯅꯕꯤ
ꯑꯧ ꯇꯥꯔꯦ ꯇꯥꯔꯦ ꯑꯁ ꯉꯍꯥꯟ ꯏꯕꯥꯅꯤꯅ ꯋꯥꯔꯤ ꯁꯥꯟꯅꯈꯤꯕꯗꯣ
ꯍꯣꯏ
ꯏꯕꯥꯅꯤ ꯂꯣꯏꯁꯤꯟꯍꯧꯗꯅ ꯌꯥꯝ
ꯑꯁ ꯑꯗꯨꯅꯦ ꯆꯥꯛꯑ ꯆꯥ ꯆꯥꯅ ꯂꯣꯏꯁꯟꯒ꯭ꯔꯦ ꯍꯥꯏꯕ ꯉꯁꯤꯗꯤ ꯄꯦꯟꯅ ꯁꯥꯟꯅꯔꯁꯦ ꯎꯝ ꯍꯣꯏ ꯍꯥꯏꯔꯛꯑꯣ ꯅꯪꯒꯤ ꯂꯣꯏꯍꯧꯗꯕ ꯃꯇꯥꯡꯗꯣ
ꯍꯣꯏ ꯍꯣꯏ ꯑꯩꯅ ꯉꯍꯥꯟ ꯑꯩꯈꯣꯏ ꯍꯔꯥꯎꯕꯗꯣ ꯅꯨꯃꯤꯠ ꯃꯉꯥꯅꯤ ꯇꯧꯋꯦ ꯍꯥꯏꯗꯅꯀꯣ ꯑꯗꯨꯒ ꯑꯍꯥꯟꯕ ꯅꯨꯃꯤꯠꯀꯤꯗꯤ ꯅꯪꯉꯣꯟꯗ ꯐꯖꯅ ꯍꯥꯏꯔꯕꯅꯦ ꯂꯤꯔꯕꯅꯦ ꯑꯩ ꯉꯍꯥꯟꯃꯨꯛꯇ
ꯍꯣꯏ ꯍꯣꯏ
ꯑꯗꯨꯒ ꯑꯩꯅ ꯑꯩꯅ ꯑꯃꯨꯛ ꯑꯅꯤꯁꯨꯕꯒꯤ ꯅꯨꯃꯤꯠꯁꯦ ꯑꯃꯨꯛꯀ ꯂꯤꯅꯤꯡꯕ ꯍꯥꯏꯇꯥꯔꯦ ꯅꯪꯉꯣꯟꯗ
ꯑꯣ
ꯑꯗꯨꯒ ꯍꯧꯖꯤꯛꯀꯤ ꯑꯅꯤꯁꯨꯕ ꯅꯨꯃꯤꯠꯁꯦ ꯁꯤꯁꯤꯗꯗꯤ ꯍꯧꯖꯤꯛꯀꯤ ꯃꯧꯁꯤꯡ ꯍꯥꯏꯇꯥꯔꯦ ꯃꯧꯁꯤꯡ ꯈꯩꯅ ꯃꯣꯏ ꯃꯧꯒꯤ ꯐꯥꯟ ꯍꯥꯏꯅ ꯂꯩꯌꯦꯕꯀꯣ ꯑꯩꯈꯣꯏ ꯑꯗꯨꯋꯥꯏꯗ ꯑꯗꯣ ꯑꯩꯈꯣꯏꯒꯤ ꯖꯥꯇꯤꯗ ꯃꯧꯒꯤ ꯐꯥꯟ ꯂꯩꯌꯦ ꯑꯗꯨ ꯃꯆꯥ ꯂꯩꯔꯁꯨ ꯂꯩꯇꯔꯁꯨ ꯑꯅꯧꯕ ꯑꯣꯏꯔꯁꯨ ꯑꯗꯨꯝ ꯂꯣꯏꯅ ꯂꯥꯛꯇꯣꯏꯅꯦꯕ ꯑꯗꯨꯒꯤ ꯐꯥꯟꯗ ꯑꯅꯤꯁꯨꯒꯦ ꯁꯨꯕꯩ ꯅꯨꯃꯤꯠꯇ ꯑꯗꯨꯗ ꯃꯣꯏ ꯃꯌꯥꯝꯁꯤꯅ ꯎ ꯀꯩꯅꯣ ꯇꯧꯕ ꯑꯣꯛ ꯍꯥꯠꯄ ꯍꯥꯏꯇꯥꯔꯦ ꯃꯧꯁꯤꯡꯁꯤꯅ ꯑꯗꯨꯒ ꯑꯣꯛ ꯃꯃꯧꯁꯤꯡꯁꯤꯅ ꯂꯣꯏꯅ
ꯑꯦ ꯍꯥꯏꯔꯛꯑꯣ ꯑꯗꯨ ꯀꯩꯗꯧꯗꯕ ꯎꯝ
ꯑꯗꯨꯒ ꯍꯣꯔꯦꯟ ꯃꯣꯏꯒꯤ ꯑꯣꯛꯇꯤ ꯍꯥꯥꯟꯂꯗꯤ ꯃꯁꯥꯗ ꯏ ꯂꯩꯗ꯭ꯔꯥ ꯑꯗꯨꯒꯤ ꯏꯗꯣ ꯍꯨꯟꯗꯣꯛꯄ ꯌꯥꯗꯦꯕꯀꯣ ꯏꯗꯨꯣ ꯂꯣꯏꯅ ꯐꯖꯅ ꯄꯥꯇ꯭ꯔ ꯑꯃꯗ ꯊꯝꯃꯅꯤ ꯑꯗꯨꯒ ꯍꯧꯖꯤꯛꯀꯤ ꯎꯝ ꯃꯅꯨꯡꯁꯥ ꯀꯩꯀꯩ ꯃꯕꯥꯟꯁꯥ ꯂꯣꯏꯅ ꯐꯖꯅ ꯁꯦꯝꯗꯣꯛꯑꯅꯤꯍ ꯑꯗꯨꯒ ꯍꯣꯔꯦꯟ ꯏꯗꯨꯅ ꯏꯗꯨꯒ ꯇꯧꯔꯒ ꯐꯖꯅ ꯊꯣꯡꯗꯣꯛꯇꯣꯏꯅꯦꯕ ꯑꯗꯨꯒ ꯃꯣꯏꯅ ꯍꯦꯛ ꯊꯣꯡꯕ ꯂꯣꯏꯔꯦ ꯍꯥꯏꯔꯗꯤ ꯑꯗꯨꯝ ꯂꯥꯎꯔꯅꯤ ꯑꯍꯜ ꯂꯃꯟꯁꯤꯡꯅ ꯑꯉꯥꯡꯁꯤꯡ ꯂꯥꯛꯑꯣ ꯃꯣꯡ ꯐꯜꯗ ꯏꯟꯁꯥꯡ ꯌꯥꯔꯨ ꯂꯥꯛꯑꯣꯅꯀꯣ ꯇꯦꯡꯀꯣꯠ ꯃꯆꯥ ꯃꯆꯥ ꯑꯣꯏꯔꯁꯨ ꯑꯆꯧꯕ ꯑꯣꯏꯔꯁꯨ ꯑꯗꯨꯝ ꯄꯨꯔꯛꯑꯅꯤ ꯑꯗꯨꯒ ꯂꯣꯏ ꯌꯦꯟꯕꯤꯔꯦ ꯑꯉꯥꯡꯁꯤꯡ ꯈꯛꯇꯅꯤꯀꯣ ꯁꯤꯗ ꯂꯩꯁꯥꯕꯤ ꯄꯥꯈꯪ ꯅꯠꯇꯕꯁꯤꯡꯁꯦ ꯌꯦꯟꯕꯤꯔꯅꯤ ꯑꯗꯨ ꯃꯌꯨꯝ ꯃꯌꯨꯝ ꯆꯠꯂꯅꯤ ꯑꯗꯨꯒ ꯑꯗꯩꯗꯤ ꯃꯧꯁꯤꯡꯁꯤꯅ ꯍꯦꯛ ꯑꯗꯨ ꯍꯦꯛ ꯂꯣꯏꯕ ꯀꯥꯟꯗ ꯃꯣꯏ ꯃꯁꯦꯟꯁꯦ ꯑꯗꯨꯝ ꯂꯣꯏꯅ ꯃꯌꯨꯝ ꯃꯌꯨꯝꯗꯒꯤ ꯆꯥꯛ ꯄꯨꯔꯛꯑꯒ ꯉꯁꯥꯏ ꯊꯣꯡꯈꯤꯕ ꯏꯟꯁꯥꯡꯗꯣ ꯂꯦꯝꯕꯁꯤꯡꯗꯣ ꯑꯗꯨ ꯆꯥꯗꯣꯏꯅꯦ ꯑꯗꯨꯏ ꯅꯨꯃꯤꯠꯇ
ꯎꯝ
ꯑꯅꯤꯁꯨꯕ ꯅꯨꯃꯛꯣꯠ ꯁꯤꯗ
ꯌꯥꯝ ꯐꯖꯩꯅꯦ ꯅꯣꯏꯒꯤ ꯃꯑꯣꯡ ꯃꯇꯧꯁꯦ
ꯍꯣꯏ ꯑꯗꯨꯒ ꯎꯝ ꯑꯗꯨꯒꯤ ꯅꯨꯃꯤꯠꯇꯨꯗꯗꯤ ꯍꯧꯖꯤꯛꯀꯤ ꯑ ꯂꯩꯁꯥꯕꯤꯒ ꯄꯥꯈꯪꯒꯤꯒ ꯑ ꯊꯕꯛꯇꯤ ꯄꯥꯛꯅ ꯂꯩꯇꯦꯕ ꯊꯧꯔꯝ ꯄꯥꯛ ꯂꯩꯇꯦꯕꯀꯣ ꯑꯗꯨꯒꯤꯗꯨꯅ ꯃꯧꯁꯤꯡꯁꯤꯅ ꯆꯥꯛ ꯆꯥꯅꯕ ꯂꯣꯏꯔꯦ ꯅꯨꯡꯊꯤꯟꯒꯨꯝꯕꯗ ꯇꯥꯏ ꯄꯨꯡ ꯑꯅꯤ ꯑꯍꯨꯝ ꯑꯗꯨꯋꯥꯏꯗ ꯂꯣꯏꯌꯦꯕ ꯃꯣꯏ ꯊꯕꯛꯁꯤꯡꯁꯦ ꯑꯗꯨ ꯍꯦꯛ ꯂꯣꯏꯔꯦ ꯍꯥꯏꯕ ꯈꯪꯉꯗꯤ ꯑꯩꯈꯣꯏꯒꯤ ꯂꯩꯁꯥꯕꯤ ꯄꯥꯈꯪꯁꯤꯡꯁꯤꯅ ꯑꯗꯨꯝ ꯂꯣꯏꯅ ꯊꯣꯛꯅꯔꯅꯤ ꯑꯗꯨꯒ ꯍꯌꯦꯡꯒꯤ ꯊꯧꯔꯝꯒꯤꯗꯃꯛꯇ ꯉꯁꯤꯒꯨꯝꯕ ꯁꯦ ꯉꯁꯤꯒꯨꯝꯕ ꯅꯨꯡꯊꯤꯟ ꯅꯨꯅꯨꯡꯃꯤꯗꯥꯡꯁꯦ ꯊꯕꯛ ꯂꯣꯏꯅ ꯂꯣꯏꯁꯤꯜꯂꯗꯣꯏꯅꯦ
ꯑꯣ ꯑꯣ ꯍꯣꯏ ꯑꯗꯣ ꯑꯩꯁ ꯅꯣꯏ ꯑꯣꯛꯁꯦ ꯑꯗꯨꯝ ꯃꯍꯥꯎ ꯂꯩꯕꯒꯤ ꯑꯗꯨꯒ ꯆꯤꯟꯖꯥꯛ ꯑꯃ ꯑꯣꯏꯅ ꯑꯗꯨꯝ ꯆꯥꯕꯒꯤ ꯄꯥꯝꯕꯒꯤ ꯆꯥꯕ꯭ꯔꯅ ꯈꯜꯂꯨꯕ ꯑꯗꯣ ꯌꯥꯝꯅ ꯂꯥꯏꯅꯤꯡ ꯂꯥꯏꯁꯣꯟꯒ ꯃꯔꯤ ꯂꯩꯅꯕ ꯄꯣꯠꯁꯛ ꯑꯃ ꯑꯣꯏ ꯂꯩꯔꯝꯃꯦꯅꯦ
ꯃꯥꯅꯤ ꯃꯥꯅꯤ ꯚꯥꯏ ꯃꯥꯅꯤ
ꯑꯩꯈꯣꯏꯒꯤꯅꯦ ꯁꯨꯃꯥꯏꯅ ꯇꯧꯋꯦꯕ ꯍꯣꯏ ꯆꯍꯤ ꯍꯧꯔꯛꯄ ꯅꯨꯃꯤꯠꯁꯤꯗꯅꯦ ꯃꯃꯥꯡꯉꯩꯗꯗꯤ ꯉꯥꯃꯨꯁꯦ ꯉꯥꯃꯨ ꯑꯍꯨꯝꯁꯦ ꯀꯣꯟ ꯑꯃꯗ ꯍꯥꯞꯄꯀꯥꯟꯗ ꯑꯩꯈꯣꯏꯒꯤ ꯂꯥꯏꯅꯤꯡꯊꯧ ꯂꯩꯗꯅ ꯌꯨꯝꯒꯤ ꯌꯨꯝ ꯌꯨꯝꯒꯤ ꯂꯥꯏ ꯑꯃ ꯂꯩꯗꯅ ꯑꯗꯨꯗ ꯀꯠꯆꯗꯣꯏꯅꯦꯕ ꯑꯗꯨꯗ ꯉꯥꯃꯨꯁꯤꯅ ꯑꯗꯨꯝ ꯆꯨꯝꯗ꯭ꯔꯤꯡ ꯆꯨꯝꯅ ꯀꯩꯝꯇ ꯍꯥꯏꯗꯕꯤꯗ ꯂꯩ ꯇꯥꯔꯒꯗꯤ ꯍꯟꯗꯛꯀꯤ ꯆꯍꯤꯁꯦ ꯏꯃꯨꯡꯁꯤꯗ ꯅꯣꯏꯒꯤ ꯏꯃꯨꯡꯁꯤꯗ ꯌꯥꯝꯅ ꯅꯨꯡꯉꯥꯏ ꯌꯥꯏꯐꯕ ꯏꯪ ꯆꯤꯛꯄ ꯃꯔꯥ ꯆꯤꯛꯅ ꯑꯗꯨꯒ ꯁꯦꯟ ꯊꯨꯝꯒꯤ ꯀꯩꯁꯨꯝꯇ ꯑꯋꯥꯕ ꯂꯩꯇ ꯅꯨꯡꯉꯥꯏ ꯌꯥꯏꯐꯅ ꯄꯥꯅꯤ ꯍꯥꯏꯕꯒꯤ ꯈꯨꯗꯝ ꯆꯥꯡꯗꯝ ꯑꯃ ꯄꯤꯒꯅꯤꯕ ꯑꯗꯨꯒ ꯉꯥꯃꯨꯁꯤꯡꯁꯤꯅ ꯍꯦꯛꯇ ꯍꯥꯏ ꯍꯥꯏꯗꯅ ꯈꯣꯠꯇꯅ ꯆꯨꯝꯊꯣꯛꯇꯅꯒ ꯇꯧꯔꯕ ꯍꯥꯏ ꯇꯥꯔꯗꯤ ꯃꯤꯁꯤ ꯃꯤꯅꯥ ꯌꯥꯎꯅꯤ ꯑꯗꯒꯤ ꯑꯋꯥꯕ ꯈꯥꯝꯕꯤ ꯃꯩꯁꯥ ꯂꯥꯡꯅꯤ ꯀꯌꯥ ꯑꯁꯤꯒꯨꯝꯕꯒꯤ ꯈꯨꯗꯝ ꯆꯥꯡꯗꯝ ꯄꯤꯌꯦꯕ
ꯑꯣ
ꯑꯗꯨꯗꯨꯅ ꯃꯤꯁꯤꯡꯁꯦ ꯉꯥꯃꯨꯗꯨꯅ ꯆꯨꯝꯅ ꯂꯩꯇꯥꯥꯔꯒꯗꯤ ꯗꯤ ꯑꯩꯈꯣꯏꯁꯨ ꯋꯥꯈꯜꯁꯦ ꯅꯨꯡꯉꯥꯏꯗꯅ ꯍꯟꯗꯛꯇꯤ ꯑꯩꯈꯣꯏ ꯏꯃꯨꯡꯁꯦ ꯅꯨꯡꯉꯥꯏꯗꯣꯏꯔꯥ ꯃꯥꯜꯂꯦ ꯀꯥꯏꯅ ꯑ ꯍꯥꯏꯔꯛ ꯇꯥꯔꯒꯗꯤ ꯏꯁꯥꯗ ꯑꯀꯤꯕ ꯑꯃꯒ ꯂꯣꯏꯅꯅ ꯆꯍꯤ ꯆꯨꯞꯄ ꯑꯃ ꯍꯤꯡꯉꯣꯏꯗ꯭ꯔꯥ ꯍꯣꯏ ꯑꯗꯨꯅ ꯑꯁꯤꯒꯤ ꯑꯀꯤꯕꯁꯦ ꯃꯥꯡꯍꯟꯅꯅꯕ ꯍꯥꯏꯗꯅ ꯑꯠꯇꯦ ꯍꯧꯖꯤꯛꯀꯥꯟꯁꯦ
ꯍꯣꯏꯕ ꯑꯋꯣꯏꯕꯒꯤꯁꯨ ꯀꯤꯖꯩꯌꯦ
ꯍꯣꯏ ꯑꯗꯣ ꯆꯨꯝꯁꯨ ꯌꯥꯝ ꯆꯨꯝꯃꯦ ꯍꯥꯏꯗꯤ ꯂꯥꯏꯅꯤꯡꯊꯧꯒꯤ ꯃꯐꯝꯗ ꯀꯠꯇꯣꯏꯅꯤꯅ ꯑꯩꯈꯣꯏꯒꯤ ꯈ꯭ꯋꯥꯏꯗꯒꯤ ꯏꯃꯨꯡ ꯑꯃꯒꯤ ꯃꯐꯝ ꯃꯐꯝꯗ ꯑꯁꯦꯡꯕ ꯃꯐꯝꯅꯤ ꯅꯤꯡꯖꯕ ꯈꯨꯗꯤꯡꯃꯛ ꯊꯨꯡꯉꯦ ꯍꯥꯏꯕ ꯃꯐꯝꯗꯨꯗ ꯊꯧꯅꯤꯖꯗꯣꯏꯅꯤꯅ ꯑꯗꯨꯒꯨꯝꯕ ꯐꯠꯇꯕꯒꯤ ꯈꯨꯗꯝ ꯆꯥꯡꯗꯝꯗꯣ ꯐꯪꯕꯁꯦ ꯃꯈꯜ ꯌꯥꯝ ꯋꯥꯕ ꯃꯑꯣꯡ ꯑꯃ ꯑꯣꯏꯗꯅꯀꯣ ꯑꯗꯨꯅ ꯇꯧꯗ꯭ꯔꯦꯕ ꯑꯗꯨ ꯍꯥꯏꯐꯦꯠ ꯃꯥꯟꯅꯩ ꯍꯥꯏꯕꯗꯣꯗꯨꯒ ꯑꯩ ꯅꯤꯡꯇꯉꯛꯑꯕ ꯑ
ꯑ ꯈꯨꯗꯝ ꯄꯤꯅꯕꯁꯦꯀꯣ
ꯍꯣꯏ ꯑꯗꯨ
ꯍꯧꯖꯤꯛ ꯑꯥ ꯍꯧꯖꯤꯛꯀꯤ ꯑꯩꯈꯣꯏꯒꯤ ꯍꯔꯥꯎꯕꯗꯣ ꯑꯥ ꯍꯥꯏꯔꯛꯑꯣ ꯍꯥꯏꯔꯣ
ꯑ
ꯅꯪ ꯅꯪ ꯍꯥꯏꯔꯛꯑꯣ
ꯑ ꯑꯩꯈꯣꯏꯒꯤ ꯍꯔꯥꯎꯕꯗꯁꯨ ꯁꯨꯃꯥꯏꯅ ꯇꯧꯋꯦꯕ ꯑ ꯑꯩꯈꯣꯏ ꯀꯩꯅꯣ ꯇꯧꯕ ꯂꯥꯏ ꯇꯣꯡꯕ ꯃꯤ ꯂꯩ ꯑꯗꯨꯒꯣ ꯅ ꯈꯉꯣ ꯃꯣꯏꯁꯤꯡꯁꯦ ꯊꯑꯣꯏꯅ ꯅꯦꯛꯇꯣꯏꯅꯦꯕ ꯂꯝ ꯂꯝꯒꯤ ꯍꯔꯥꯎꯕꯁꯤꯗ ꯑꯗꯨꯒ ꯒ ꯃꯣꯏꯅ ꯖꯒꯣꯏ ꯃꯀꯣꯛ ꯆꯤꯡꯉꯒ ꯁꯥꯏꯌꯦꯕ ꯑꯩꯈꯣꯏꯒꯤꯗꯤ ꯑꯗꯨꯗ ꯃꯣꯏꯅ ꯑꯌꯨꯛꯁꯤꯗ ꯂꯥꯏꯕꯥꯎ ꯆꯦꯟꯕ ꯍꯥꯏꯕꯗꯤ ꯂꯥꯏꯒꯤ ꯃꯥ ꯄꯥꯎ ꯆꯦꯟꯕ ꯍꯥꯏꯅ ꯇꯧꯒꯅꯤꯕ ꯑꯗꯨꯗ ꯅꯣꯡꯃꯗꯨꯗ ꯀꯠꯂꯛꯏꯕ ꯄꯣꯠ ꯆꯩ ꯑꯗꯨꯃꯥꯏꯅ ꯑꯊꯦꯟ ꯄꯣꯠ ꯀꯠꯂꯛꯄꯁꯤꯡꯗꯣ ꯑꯗꯨꯒꯤ ꯃꯇꯥꯡꯗ ꯍꯥꯏꯔꯛꯀꯅꯤꯕ ꯑꯩꯒꯤ ꯏꯐꯝꯗ ꯊꯔꯣ ꯑꯉꯥꯡꯕ ꯀꯠꯂꯝꯕꯤ ꯀꯥꯏꯅ ꯅꯪꯗꯤ ꯑꯐꯥꯕ ꯅꯨꯡꯉꯥꯏꯕ ꯉꯥꯛꯇ ꯇꯝꯃꯨ ꯍꯥꯏꯕ ꯂꯩ ꯍꯟꯗꯛꯇꯤ ꯀꯟꯅ ꯍꯣꯠꯅꯧ ꯂꯥꯏꯔꯤꯛꯇ ꯄꯥꯔꯁꯨ ꯃꯤꯊꯣꯏ ꯃꯤꯍꯦꯟꯕ ꯑꯣꯏꯅꯤ ꯀꯥꯏ ꯊꯋꯥꯟꯃꯤꯆꯥꯛ ꯀꯨꯝꯅ ꯂꯪꯅꯤ ꯀꯥꯏꯅ ꯁꯨꯃꯥꯏꯅ ꯂꯥꯏꯒꯤ ꯃꯔꯣꯟ ꯍꯥꯏꯇꯥꯔꯦ ꯌꯥꯝ ꯉꯥꯡꯅꯔꯤꯕ ꯂꯣꯟ ꯅꯠꯇꯕꯗ ꯉꯥꯡꯀꯅꯤꯕꯀꯣ ꯑꯗꯨꯁꯨ ꯑꯁꯤꯁꯦ ꯀꯌꯥꯃꯨꯛ ꯌꯥꯝ ꯆꯨꯝꯒꯦ ꯂꯥꯟꯒꯦ ꯍꯥꯏꯕꯗꯤ ꯈꯪꯗꯦ ꯑꯗꯨ ꯑꯣꯏꯇꯥꯔꯁꯨ ꯑꯗꯨꯝ ꯊꯥꯖꯅꯕꯤ ꯑꯃꯗꯤꯝ ꯑꯣꯏꯌꯦꯕ ꯑꯗꯩꯗꯤ ꯑꯩꯈꯣꯏꯒꯤ ꯈꯨꯟ ꯑꯁꯤꯒꯤ ꯈꯨꯟꯃꯩꯗ ꯅꯠꯇ꯭ꯔꯒ ꯈꯨꯟꯗꯣꯟꯗ ꯂꯩꯕ ꯃꯤꯁꯤꯡꯁꯦ ꯑꯋꯥ ꯑꯅꯥ ꯇꯥꯒꯅꯤ ꯍꯣꯔꯦꯟꯗꯤ ꯏꯃꯥꯒꯤ ꯏꯐꯝꯗ ꯀꯦꯟꯗꯜ ꯃꯩꯔꯥ ꯀꯆꯧꯀꯣ ꯃꯩꯔꯥ ꯃꯉꯥ ꯀꯠꯂꯨ ꯇꯔꯥ ꯀꯠꯂꯨ ꯌꯦꯟ ꯍꯤꯡ ꯊꯥꯎꯀꯣ ꯍꯥꯏꯗꯤ ꯌꯦꯟꯗ ꯎꯁꯤꯟ ꯁꯤꯟꯗꯣꯛꯎ ꯉꯥꯃꯨꯗ ꯎꯁꯤꯟ ꯁꯤꯟꯗꯣꯛꯎꯀꯣ ꯑꯗꯩꯗꯤ ꯑꯃ ꯁꯥꯔꯒ ꯀꯠꯂꯨ ꯂꯩꯕꯥꯛꯅ ꯀꯥꯏꯅ ꯁꯤꯒꯨꯝꯕꯁꯦ ꯑꯩꯈꯣꯏꯒꯤ ꯂꯥꯏ ꯍꯔꯥꯎ ꯇꯈꯤꯕ ꯃꯇꯝꯁꯤꯗ ꯌꯥꯝꯅ ꯆꯠꯅꯕ ꯑꯃ ꯑꯣꯏꯌꯦꯕ ꯅꯣꯏꯒꯤꯗꯨꯒ ꯍꯥꯏꯐꯦꯠ ꯍꯥꯏꯐꯦꯠ ꯃꯥꯟꯅꯕꯩ
ꯌꯥꯝ ꯃꯥꯟꯅꯩꯌꯦ ꯅꯪ ꯍꯧꯖꯤꯛ ꯍꯥꯏꯗꯔꯤꯕꯁꯤꯡꯁꯦ
ꯑꯥ ꯍꯣꯏ ꯍꯥꯏꯔꯛꯑꯣ ꯅꯪ ꯑꯃꯨꯛ ꯑꯗꯨꯗꯤ
ꯑꯗꯨ ꯑꯌꯥ ꯅꯪꯅ ꯍꯧꯖꯤꯛꯀꯤ ꯎꯁꯤꯟ ꯁꯤꯟꯕꯒ ꯍꯥꯏꯔꯤꯗꯣ ꯑꯩꯈꯣꯏꯁꯨ ꯂꯣꯏ ꯇꯧꯋꯤꯉꯣ ꯑꯗꯨꯃꯥꯏꯅ ꯍꯧꯖꯤꯛꯀꯤ ꯅꯪꯅ ꯍꯥꯏꯒꯨꯝꯅ ꯂꯥꯏ ꯇꯣꯡꯕꯒꯤ ꯃꯤꯁꯤꯡꯁꯦ ꯍꯥꯏꯕ ꯇꯥꯔꯦꯅꯦ ꯀꯣ ꯑꯁꯤꯒꯨꯝꯕꯁꯦ ꯑꯩꯈꯣꯏꯒꯤꯗꯁꯨ ꯂꯩꯔꯤꯕꯌꯦꯕ ꯑꯗꯨꯝ ꯃꯁꯥꯅ ꯄꯣꯛꯄꯗꯒꯤ ꯁꯅꯤꯟ ꯌꯥꯎꯔꯛꯄꯗꯣ ꯑꯗꯨꯒꯨꯝꯕ ꯂꯩꯌꯦꯕ ꯃꯣꯏꯁꯤꯡꯁꯤꯅ ꯑꯗꯨꯝ ꯑꯩꯈꯣꯏꯁꯨ ꯆꯍꯤ ꯆꯍꯤꯗ ꯑꯗꯨꯝ ꯂꯥꯏ ꯈꯨꯔꯨꯝꯊꯧꯕ ꯂꯩꯌꯦꯕꯀꯣ ꯑꯗꯣ ꯈꯨꯔꯨꯝꯊꯣꯛꯄꯁꯤꯗ ꯃꯣꯏ ꯃꯣꯏ ꯃꯣꯏ ꯃꯣꯏ ꯍꯦꯛ ꯌꯥꯎꯗ꯭ꯔꯗꯤ ꯌꯥꯗꯕ ꯃꯣꯏꯅ ꯃꯤ ꯂꯣꯏꯅꯃꯛꯇꯤ ꯈꯣꯏꯔꯨꯝꯝꯗꯣꯏꯅꯦ ꯃꯣꯏꯗ ꯌꯥꯎꯔꯒ ꯈꯨꯟꯖꯥꯁꯤꯡ ꯂꯣꯏꯅ ꯈꯨꯣꯏꯔꯨꯝꯗꯣꯏꯅꯦ ꯑꯗꯨꯗ ꯃꯣꯏꯅ ꯍꯣꯔꯦꯟ ꯂꯥꯏꯐꯥꯎꯁꯨꯦ ꯐꯥꯎꯔꯛꯇꯣꯏꯅꯦꯕꯀꯣ ꯑꯩꯁ ꯏꯕꯦꯝꯃꯥ ꯆꯍꯤ ꯑꯩꯈꯣꯏ ꯑꯩꯈꯣꯏꯅ ꯈꯔ ꯑꯉꯥꯡ ꯑꯩꯈꯣꯏꯅ ꯀ꯭ꯂꯥꯁ ꯑꯥ ꯎꯝ ꯃꯥꯄꯜ ꯇꯔꯥ ꯀꯥꯔꯛꯄ ꯑꯗꯨꯋꯥꯏꯗꯣ ꯑꯩꯈꯣꯏꯅ ꯑꯗꯨ ꯑꯗꯨꯋꯥꯏꯗꯗꯤ ꯀꯩꯅꯣ ꯇꯧꯔꯦ ꯑ ꯑꯗꯨꯋꯥꯏꯗꯅꯦ ꯑꯩꯈꯣꯏꯒꯤ ꯎꯝ ꯎꯝ ꯑꯩꯈꯣꯏ ꯃꯅꯥꯛꯇ ꯂꯥꯏꯁꯪ ꯑꯆꯧꯕ ꯑꯃ ꯂꯩꯌꯦꯕꯀꯣ ꯂꯤꯟꯁꯨ ꯌꯥꯝ ꯊꯣꯛꯀꯟꯕ ꯍꯥꯏꯇꯥꯔꯦ ꯑꯗꯨ ꯑꯗꯨꯋꯥꯏꯗ ꯂꯤꯟ ꯊꯣꯛꯄꯁꯦ ꯍꯥꯠꯄ ꯌꯥꯗꯦꯕ ꯑꯣ ꯑꯩꯈꯣꯏꯒꯤ ꯑꯥ ꯑꯗꯨꯗ ꯑꯩꯈꯣꯏ ꯂꯩꯀꯥꯏꯒꯤ ꯑꯉꯥꯡ ꯍꯥꯏꯇꯥꯔꯦ ꯄꯥꯈꯪꯁꯤꯡꯅ ꯑꯗꯨꯝ ꯈꯪꯗꯕꯅꯤꯅ ꯅꯣꯡꯃꯁꯦ ꯅꯨꯡꯊꯤꯤꯟꯗ ꯊꯣꯛꯂꯛꯑꯀꯥꯟꯗ ꯅꯧꯔꯤ ꯀꯥꯞꯔꯨꯕ ꯖꯥꯠꯅꯩ ꯑꯗꯩꯗꯤ ꯌꯨꯝ ꯍꯜꯂꯀꯥꯟꯗ ꯑꯁ ꯑꯁ ꯃꯁꯥꯁꯦ ꯂꯣꯏꯅꯃꯛ ꯉꯁꯥꯏ ꯀꯥꯞꯄꯤꯗꯨꯗꯤ ꯂꯤꯟꯉꯣꯟꯗ ꯀꯥꯞꯄꯗꯣ ꯑꯗꯣ ꯍꯧꯖꯤꯛꯀꯤ ꯀꯩꯅꯣꯁꯤꯅ ꯁꯣꯛꯄꯁꯤꯅ ꯍꯧꯖꯤꯛꯀꯤ ꯉꯁꯥꯏ ꯀꯥꯔꯨꯕ ꯅꯨꯄꯥꯗꯨꯗ ꯁꯣꯛꯂꯛꯄ ꯍꯥꯏꯇꯥꯔꯦ ꯑꯗꯨꯗ ꯑꯅꯥꯎꯕꯁꯦ ꯑꯗꯨꯒ ꯀꯩꯅꯣꯒ ꯇꯥꯔꯤꯅꯤ ꯗꯥꯛꯀ ꯇꯥꯔꯤꯅꯤꯗ
ꯍꯩꯃ
ꯎꯝ ꯑꯁ ꯑꯗꯨꯒ ꯌꯥꯝ ꯀꯟꯅ ꯑꯥ ꯌꯥꯝ ꯀꯟꯅ ꯀꯩꯅꯣ ꯂꯥꯏꯌꯡꯅꯈꯤ ꯑꯗꯨꯗꯩꯗꯤ ꯍꯧꯖꯤꯛꯀꯤ ꯑꯩꯈꯣꯏꯒꯤꯒꯤ ꯍꯥꯏꯔꯒꯅ ꯃꯥꯏꯕ ꯃꯥꯏꯕꯤ ꯍꯥꯏꯇꯥꯔꯦꯅꯦꯀꯣ ꯑꯗꯨꯒꯨꯝꯕꯁꯤꯅ ꯃꯣꯏꯅ ꯑꯈꯪ ꯑꯍꯩꯁꯤꯡꯁꯤꯅ ꯂꯥꯛꯑꯒ ꯂꯣꯏꯅ ꯂꯥꯏ ꯇꯤꯟꯒꯤ ꯁꯣꯟꯕ ꯌꯥꯕ ꯁꯣꯜꯂꯦ ꯑꯗꯨꯗꯩꯗꯤ ꯑꯗꯨꯃꯥꯏꯅ ꯑ ꯀꯩꯅꯣ ꯇꯧꯈꯤꯕ ꯐꯥꯈꯤꯕ ꯂꯩꯌꯦꯕ ꯑꯗ ꯃꯤ ꯈꯔꯗꯤ ꯁꯤꯅꯕꯒ ꯌꯥꯎꯔꯤꯅꯤ ꯑꯗꯨꯃꯥꯏꯅ ꯇꯧꯕꯗ
ꯍꯣꯏ ꯌꯥꯎꯕꯣꯏ ꯄꯣ ꯃꯥꯥꯏ
ꯑꯥ ꯎꯆ ꯁꯤꯟꯕ ꯍꯥꯏꯔꯤꯗꯣ ꯉꯁꯥꯏꯒꯤ ꯂꯩꯐꯥꯎ ꯐꯥꯎꯔꯛꯑꯀꯥꯟꯗ ꯑꯩꯈꯣꯏꯁꯨ ꯁꯨꯃꯥꯏꯅ ꯅꯣꯏꯅ ꯍꯥꯏꯕꯒ ꯆꯞ ꯃꯥꯟꯅꯩ ꯍꯦꯛ ꯎꯆꯁꯤꯟ ꯁꯤꯟꯕꯗꯣ ꯌꯦꯟꯅ ꯁꯤꯜꯂꯨ ꯍꯥꯏꯕꯒꯨꯝꯕꯀꯣ ꯅꯠꯇ꯭ꯔꯒ ꯍꯧꯖꯤꯛꯀꯤ ꯀꯩ ꯍꯥꯏꯅꯤ ꯅꯨꯄꯥ ꯄꯣꯛꯄ ꯈꯨꯗꯤꯡꯃꯛ ꯏꯃꯨꯡ ꯈꯨꯗꯤꯡꯃꯛꯁꯦ ꯐꯖꯅ ꯂꯣꯏꯅ ꯆꯦꯛꯁꯤꯜꯂꯒ ꯂꯩꯌꯣ ꯅꯠꯇ꯭ꯔꯒ ꯅꯨꯄꯥ ꯃꯆꯥ ꯑꯅꯤ ꯈꯛꯇ ꯄꯣꯛꯄ ꯏꯃꯨꯡ ꯑꯃꯈꯛꯇꯣꯛ ꯏꯃꯨꯡ ꯑꯗꯨꯃꯥꯏꯅ ꯑ ꯑꯗꯨꯃꯥꯏꯅ ꯑꯥ ꯑꯇꯝꯅꯅ ꯑꯗꯨꯃꯥꯏꯅ ꯍꯥꯏꯔꯛꯏꯕ ꯑꯗꯨ ꯌꯥꯝ ꯊꯤꯅ ꯃꯥꯟꯅꯕꯗꯨꯗꯤ ꯀꯩꯅꯣ ꯀꯩꯅꯣ ꯇꯧꯋꯦꯗ ꯌꯥꯝ ꯉꯛꯑꯦ ꯍꯧꯖꯤꯛ ꯅꯪꯅ ꯍꯥꯏꯔꯛꯄꯗꯣ ꯌꯥꯝ ꯃꯅꯃꯟꯗꯅ
ꯍꯣꯏ ꯑꯗꯨꯒꯅꯦ ꯑꯩꯈꯣꯏꯗꯤ ꯁꯨꯃꯥꯏꯅ ꯂꯥꯏ ꯍꯔꯥꯎꯁꯦ ꯂꯣꯏꯔꯒ ꯂꯥꯏꯒꯤ ꯅꯨꯄꯤ ꯊꯤꯕ ꯍꯥꯏꯅ ꯊꯧꯔꯝ ꯑꯃꯁꯨ ꯄꯥꯡꯊꯣꯛꯑꯦꯕ ꯍꯌꯦꯡꯁꯦ ꯂꯣꯏꯅꯤ ꯍꯥꯏꯕ ꯅꯨꯃꯤꯠꯁꯤꯗꯅꯦ ꯉꯁꯤ ꯅꯨꯃꯤꯠꯁꯦ ꯊꯤꯗꯣꯏꯅꯦꯕ ꯂꯥꯏꯒꯤ ꯅꯨꯄꯤꯁꯦ
ꯑꯣ
ꯑꯗꯨꯗ ꯂꯥꯏꯒꯤ ꯅꯨꯄꯤ ꯊꯤꯕꯁꯦ ꯃꯤꯔꯛꯁꯤꯗ ꯌꯥꯝ ꯌꯥꯝꯅ ꯌꯦꯡꯕ ꯃꯇꯝꯗ ꯃꯤ ꯃꯌꯥꯝꯁꯨ ꯂꯣꯏ ꯌꯦꯡꯗꯣꯏꯅ ꯌꯥꯝ ꯌꯦꯡꯅꯤꯡꯕ ꯃꯣꯃꯦꯟ ꯌꯥꯝ ꯌꯦꯡꯅꯤꯡꯕ ꯀꯨꯝꯍꯩ ꯑꯃ ꯑꯣꯏꯌꯦꯕꯀꯣ
ꯎꯝ ꯎꯝ
ꯌꯥꯝ ꯊꯤ ꯅꯨꯡꯉꯥꯏꯕ ꯍꯥꯏꯇꯥꯥꯔꯦ ꯌꯦꯡꯕꯗ ꯄꯨꯛꯅꯤꯡꯒꯁꯦ ꯆꯤꯡ ꯆꯤꯡ ꯌꯥꯝꯅ ꯑꯀꯤꯕꯁꯨ ꯑꯣꯏꯕ ꯌꯦꯡꯁꯨ ꯌꯦꯡꯅꯤꯡꯕ ꯑꯗꯣ ꯑꯩꯈꯣꯏ ꯍꯔꯥꯎꯐꯝꯁꯦ ꯑꯥ ꯆꯤꯡꯗ ꯑꯣꯏꯌꯦ ꯑꯩꯈꯣꯏꯒꯤꯗꯤ ꯑꯗꯨꯅ ꯆꯤꯡꯁꯤꯗ ꯀꯥꯈꯠꯂꯀꯥꯟꯗ ꯑꯥ ꯑꯩꯈꯣꯏꯒꯤ ꯂꯥꯏꯒꯤ ꯁꯨꯃꯥꯏꯅ ꯂꯥꯏ ꯇꯣꯡꯕ ꯃꯤꯁꯤꯡꯁꯤꯅ ꯂꯥꯏꯒꯤ ꯅꯨꯄꯤꯁꯤꯡꯁꯦ ꯌꯥꯎꯕ꯭ꯔꯥ ꯍꯥꯏꯅ ꯊꯤꯔꯛꯇꯣꯏꯅꯦꯕ ꯃꯍꯨꯠꯀꯁꯦ ꯈꯜꯂ ꯀꯥꯟꯗꯅꯦ ꯃꯥꯗꯤ ꯥꯃꯥꯏꯁꯦ ꯂꯣꯏ ꯈꯨꯝꯖꯜꯂꯒ ꯂꯥꯏꯗ ꯇꯣꯡꯉꯦꯅ ꯗꯣꯟ ꯀꯩꯀꯥꯁꯨ ꯊꯤꯟꯒꯅꯤ ꯑꯗꯨꯅ ꯃꯥꯅ ꯀꯥꯡꯖꯩ ꯑꯃ ꯄꯥꯏꯅꯤꯕ ꯀꯣ ꯀꯥꯡ ꯑꯗꯨꯒ ꯀꯥꯡꯒꯨ ꯑꯃꯁꯨ ꯄꯥꯏꯅꯤꯕ ꯑꯗꯣ ꯀꯥꯡꯒꯨꯁꯦ ꯂꯪꯉ ꯂꯪꯉꯀꯥꯟꯗ ꯀꯥꯡꯖꯩꯁ ꯁꯤꯅ ꯀꯜꯂ ꯀꯜꯂꯒ ꯑꯇꯥ ꯑꯇꯥꯕ ꯃꯥꯏꯀꯩꯗꯅꯦꯕ ꯃꯥꯅ ꯆꯦꯜꯂꯛ
ꯍꯩꯃ ꯑꯑꯣꯏꯕꯩꯔꯣ
ꯑꯣ ꯍꯣꯏ ꯃꯃꯥꯡꯉꯩꯗꯗꯤ ꯃꯤꯉꯣꯟꯗꯁꯨ ꯍꯦꯛꯇ ꯀꯣꯠꯁꯟꯕꯒꯨꯝꯕ ꯇꯧꯋꯦꯕꯀꯣ
ꯑꯥ ꯑꯥ
ꯢꯒꯤ ꯑ ꯂꯥꯏꯒꯤ ꯁꯦꯟꯅꯕ ꯃꯌꯥꯝꯁꯤꯅ ꯃꯤꯗ ꯀꯣꯠꯁꯟꯗꯅꯕꯅ ꯃꯥꯁꯦ ꯅꯝꯗꯅ ꯐꯥꯗꯣꯏꯅꯦꯕ ꯃꯤꯗꯣ ꯀꯣꯏꯁꯟ ꯇꯥꯔꯥ ꯗꯤ ꯃꯤꯗꯣ ꯄꯨꯟꯁꯤ ꯁꯥꯡꯒꯟꯗꯦ ꯑꯗꯨꯒ ꯑ ꯃꯋꯥ ꯃꯄꯨꯔꯣꯏꯕꯁꯦ ꯂꯩꯔꯀꯥꯟꯗ ꯌꯥꯝ ꯊꯨꯅ ꯁꯤꯒꯜꯂꯤ ꯑꯗꯩꯗꯤ ꯃꯆꯥ ꯃꯆꯥꯁꯤꯡꯗ ꯌꯥꯝꯅ ꯑꯅꯥ ꯑꯌꯦꯛ ꯌꯥꯎꯒꯜꯂꯤ ꯑꯗꯨꯃꯥꯏꯅ ꯊꯥꯖꯅꯩꯌꯦꯕ ꯀꯣꯠꯇꯅꯕ ꯍꯣꯠꯅꯗꯣꯏꯅꯦꯕ ꯌꯦꯡꯕꯗꯗꯤ ꯌꯥꯝ ꯅꯨꯡꯉꯥꯏꯕ ꯑꯗꯨꯅ ꯐꯥꯖꯨ ꯐꯥꯖꯤꯟꯗꯣꯏꯅꯦꯕ ꯃꯥꯁꯤ ꯃꯥꯅ ꯆꯦꯜꯂꯤꯕ ꯃꯥꯏꯀꯩ ꯈꯨꯗꯤꯡ ꯁꯦꯟꯅꯕ ꯀꯥꯡꯕꯨꯁꯤꯅ ꯆꯦꯜꯂꯒ ꯐꯥꯖꯟꯗꯣꯏꯅꯦꯕ ꯑꯗꯣ ꯁꯤꯁꯦ ꯌꯥꯝꯅ ꯇꯧꯗꯕ ꯌꯥꯗ꯭ꯔꯕ ꯎꯝ ꯑꯃꯗꯤ ꯑꯣꯏꯌꯦ ꯑꯗꯨꯅ ꯑ ꯃꯤꯁꯤꯡꯁꯨ ꯂꯣꯏ ꯌꯦꯡꯕ ꯂꯥꯛ ꯔꯅꯤ ꯑ ꯑꯩꯅ ꯑꯉꯥꯡ ꯑꯣꯏꯔꯤꯉꯩꯗꯅꯦ ꯑꯩꯁꯦ ꯀꯤꯖꯥꯃꯟꯗꯅꯅꯦ ꯃꯈꯥꯗ ꯂꯣꯠꯄꯗ ꯆꯤꯡꯖꯤꯗ ꯇꯥꯗꯣꯏ ꯈꯤꯇꯪ ꯉꯥꯏꯔꯕ ꯑꯩꯖꯦ ꯑꯩꯉꯣꯟꯗ ꯀꯣꯠꯁꯤꯜꯂꯛꯑꯗꯤ ꯀꯃꯥꯏ ꯇꯧꯅꯤ ꯈꯟꯕꯖꯤꯗꯅꯦ ꯀꯤꯖꯕꯗ ꯂꯣꯏꯔꯦ ꯑꯁ ꯈꯨꯀꯤ ꯑꯃ ꯑꯗꯨꯅ ꯃꯣꯏꯅ ꯃꯣꯏꯒꯤ ꯂꯥꯏ ꯃꯁꯦꯟ ꯑꯥ ꯑꯗꯨꯝ ꯂꯥꯏ ꯇꯣꯡꯕ ꯀꯥꯡꯕꯨ ꯃꯁꯦꯟ ꯀꯣꯁꯜꯍꯟꯗꯣꯏꯅꯦꯕꯀꯣ ꯑꯗꯣ ꯀꯣꯠꯍꯟꯒ꯭ꯔꯅꯤ ꯑꯗꯨꯒ ꯃꯣꯏꯁꯦ ꯏꯕꯥꯅꯤ ꯁꯦ ꯂꯨꯍꯣꯡꯉꯕꯅꯤ ꯉꯁꯤꯗꯤ ꯀꯥꯏꯅ ꯃꯣꯏꯅ ꯁꯥꯔꯅꯤ ꯕ ꯂꯥꯏꯒꯤ ꯅꯨꯄꯤꯅꯦ ꯑꯩꯗꯤ ꯂꯥꯏ ꯄꯤ ꯑꯣꯏꯔꯕꯅꯤꯅ ꯀꯥꯏ ꯑꯗꯨꯒ ꯃꯤꯑꯣ ꯃꯤꯁꯤꯡ ꯌꯦꯡꯕ ꯂꯥꯛꯄꯁꯤꯡꯗꯣ ꯑꯗꯒꯤ ꯗꯈꯤꯅꯥ ꯂꯧꯗꯣꯏꯅꯦꯕ ꯑꯥ ꯅꯣꯏꯅ ꯑ ꯉꯝꯖ ꯉꯝꯖꯕ ꯄꯩꯁꯥ ꯍꯥꯞꯐꯟꯗꯣꯏꯅꯦꯕ ꯂꯨꯄꯥ ꯑꯝꯇꯪ ꯍꯥꯞꯄꯁꯨ ꯌꯥꯏ ꯂꯩ ꯃꯅꯥ ꯑꯃ ꯍꯥꯞꯄꯁꯨ ꯌꯥꯏ ꯂꯨꯄꯥ ꯇꯔꯥ ꯍꯥꯞꯄꯁꯨ ꯌꯥꯏ ꯑꯗꯣ ꯍꯧꯖꯤꯛꯀꯥꯟꯗꯤ ꯁꯤꯒꯨꯝꯕꯁꯤꯗ ꯌꯥꯝꯅ ꯑꯥ ꯑꯥ ꯑꯔꯩꯕꯁꯦ ꯎꯠꯊꯣꯛꯅꯔꯛꯄꯒꯤ ꯂꯨꯄꯥ ꯆꯥꯝ ꯍꯥꯞꯄ ꯆꯧꯉꯥ ꯍꯥꯞꯄ ꯂꯤꯁꯤꯡ ꯍꯥꯞꯄ ꯁꯤꯒꯨꯝꯁꯦ ꯇꯧꯅꯔꯦꯕꯀꯣ ꯑꯗ ꯑꯩꯈꯣꯏ ꯑꯉꯥꯡ ꯑꯣꯏꯔꯤꯉꯩ ꯃꯇꯝꯗꯗꯤ ꯃꯤ ꯈꯨꯗꯤꯡꯃꯛꯁꯦ ꯂꯨꯄꯥ ꯇꯔꯥ ꯇꯔꯥ ꯇꯔꯥ ꯂꯣꯏ ꯍꯥꯞꯅꯔꯝꯃꯦ ꯑꯗꯣ ꯑꯗꯨꯝ ꯃꯌꯥꯝ ꯍꯥꯞꯄꯗꯤ ꯂꯥꯏꯒꯤꯗꯃꯛꯇ ꯃꯌꯥꯝ ꯍꯥꯞ ꯄꯤꯅꯤ ꯍꯥꯏꯅ ꯈꯟꯕꯒꯤ ꯄꯨꯛꯅꯤꯡꯗ ꯑꯗꯨꯃꯥꯏꯒꯤ ꯃꯌꯥꯝ ꯍꯥꯞꯆꯜ ꯍꯥꯞꯆꯟꯅꯕꯗꯣ ꯑꯗꯨꯃꯥꯏꯅ ꯇꯧꯋꯦ ꯑꯗꯣ ꯃꯣꯏꯁꯤꯅ ꯂꯥꯏꯗ ꯈꯣꯏꯔꯝꯃꯨꯔꯀꯥꯟꯗ ꯅꯣꯏꯁꯦ ꯈꯨꯟꯖꯥꯎ